ꯄ
ꯑꯣ ꯍꯣ ꯇꯥꯏ ꯑꯩꯗꯣ ꯉꯁꯥꯏ ꯋꯥꯏ ꯐꯥꯏ ꯁꯝꯕ ꯑꯗꯨꯒꯤ ꯇꯠꯈꯤꯕ
ꯑꯣ ꯅꯦꯠꯋꯥꯔꯛꯅꯔꯥ ꯍꯥꯏꯅ ꯈꯟꯕ ꯑꯩꯁꯨ ꯅꯈꯣꯟꯗ ꯇꯥꯗ꯭ꯔ
ꯍꯨꯝ
ꯍꯖꯤꯛꯇꯤ ꯑ ꯅꯣꯏ ꯍꯥꯏꯗꯤ ꯌꯨꯝ ꯆꯠꯇꯕꯁꯤꯡ ꯅꯣꯏ ꯂꯩꯃꯤꯟꯅꯕ꯭ꯔꯣ ꯍꯣꯢꯄꯤꯇꯥꯜ ꯍꯣꯁ ꯍꯣꯁꯇꯦꯜꯗ
ꯎꯝ ꯌꯨꯝ ꯂꯩꯌꯦ
ꯑꯣ ꯃꯤ ꯀꯌꯥꯒꯨꯝꯕ
ꯃꯤ ꯈꯔ ꯂꯩ ꯑꯗꯨꯕꯨ ꯍꯧꯖꯤꯛꯇꯤ ꯈꯔ ꯃꯤ ꯍꯟꯕꯨ ꯍꯜꯂꯛꯑꯦ ꯍꯜꯂꯛꯈ꯭ꯔꯦ ꯑꯌꯥꯝꯕꯗꯤ
ꯅꯨꯡꯉꯥꯏꯕ꯭ꯔꯥ ꯅꯣꯏ ꯍꯣꯁꯇꯦꯜꯗꯣ
ꯑꯁ ꯈꯪꯗꯦꯗ ꯍꯤꯟꯖꯥꯡꯒ ꯆꯥꯕ ꯌꯥꯗꯦꯗ ꯗꯥꯜ ꯅꯦ ꯃꯣꯏ ꯃꯌꯥꯡꯒꯤ ꯈꯨꯊꯣꯡꯗꯣ ꯑꯗꯨꯝ
ꯍꯣꯏ ꯑꯁ ꯍꯣꯁꯇꯦꯜ ꯍꯣꯁꯇꯦꯜꯗꯨꯗꯤ ꯁꯤ ꯉꯥꯛꯇꯅꯤꯅ ꯍꯣꯁꯇꯦꯜꯗ ꯂꯩꯕꯨ ꯂꯩꯈ꯭ꯔꯗꯤ ꯀꯣ ꯑꯈꯣꯏ ꯔꯣꯝꯒꯤ ꯍꯣꯁꯇꯦꯜꯗ ꯑꯣꯏꯔꯣ ꯃꯄꯥꯟꯒꯤ ꯑꯣꯏꯔꯣ ꯆꯞ ꯃꯥꯟꯅꯔꯛꯄꯅꯤꯅ ꯑꯗꯨꯝ
ꯆꯥꯕ ꯌꯥꯕꯔ ꯅꯣꯢꯁꯤ
ꯗꯤ ꯂꯣꯏ ꯂꯣꯢꯅ ꯀꯩꯅꯣ ꯕꯣꯏꯂꯔ ꯄꯨꯁꯤꯜꯂꯒ ꯑꯗꯨꯝ ꯃꯦꯝ ꯈꯪꯍꯟꯗꯕꯤꯗ ꯑꯗꯨꯝ ꯂꯣꯟ ꯂꯣꯟꯅ ꯇꯧꯋꯦꯕ
ꯑꯣ ꯀ꯭ꯔꯤ ꯀꯔꯤ ꯄꯨꯁꯤꯜꯂꯒꯦ ꯍꯥꯏꯕ
ꯕꯣꯢꯂꯔ
ꯑꯣ ꯑꯣ ꯑꯣ
ꯂꯣꯟ ꯂꯣꯟꯅ ꯊꯣꯡꯕꯅꯦꯕ ꯅꯠꯇ꯭ꯔꯗꯤ ꯈꯪꯉꯗꯤ ꯑꯗꯨꯝ ꯐꯥꯏꯟ ꯂꯧꯔꯅꯤ
ꯑꯣ ꯅꯣꯏꯅ ꯑꯗꯨꯝ ꯊꯣꯡꯉ ꯆꯥꯕ꯭ꯔꯣ
ꯎꯝ ꯆꯥꯛꯄꯨꯗꯤ ꯃꯣꯏ ꯃꯣꯏꯒꯤꯗ ꯑꯗꯨꯝ ꯍꯣꯁꯇꯦꯜꯒꯤꯗꯣ ꯑꯗꯨꯝ ꯂꯧꯋꯦꯗ ꯍꯦꯟꯖꯥꯡꯗꯣ
ꯍꯣꯏ ꯍꯣꯏ
ꯍꯨꯝ
ꯉꯥ ꯑꯗꯣꯏꯗꯤ ꯆꯍꯤ ꯍꯧꯖꯤꯛ ꯐꯤꯐ ꯁꯦꯃꯤꯁꯇꯔ ꯆꯍꯤ ꯐꯥꯗ꯭ꯔꯦꯅꯀꯣ ꯂꯣꯏꯗꯨꯕ ꯆꯍꯤ ꯑꯃ ꯂꯩꯔꯤꯕ
ꯎꯝ
ꯆꯍꯤ ꯑꯃ ꯆꯞ ꯆꯥꯕ ꯂꯩꯔꯤꯀꯣ
ꯆꯍꯤ ꯍꯥꯏꯗꯤ ꯆꯍꯤ ꯑꯃꯒ ꯇꯪꯈꯥꯏꯔ ꯑꯣꯏꯕ ꯍꯥꯏꯗꯤ ꯑꯩꯠ ꯁꯦꯃꯤꯁꯇꯔ ꯌꯧꯗꯣꯏꯅꯦ
ꯑꯣ ꯑꯣ ꯍꯣꯏ ꯍꯣꯏ ꯑꯩꯠ ꯁꯤꯃꯤꯁꯇꯔ ꯍꯣꯏ ꯍꯣꯏ ꯑꯩꯠ ꯁꯦꯃꯤꯁꯇꯔ ꯐꯥꯎ ꯑꯣꯏꯔꯗꯤ ꯃꯥꯁꯇꯔꯗꯤ ꯆꯍꯤ ꯑꯃꯈꯛꯇ ꯀꯣ
ꯎꯝ
ꯑꯣ ꯃꯥꯥꯁꯇꯔ ꯂꯣꯏꯔꯦ ꯅ ꯀꯣ ꯄꯨꯔ
ꯅꯠꯇꯦ ꯃꯥꯁꯇꯔ ꯃꯥꯁꯇꯔ ꯇꯝꯒꯦ ꯍꯥꯏꯔꯗꯤ ꯆꯍꯤ ꯑꯅꯤꯔꯃꯨꯛꯀ ꯇꯝꯗꯣꯏꯅꯦ ꯎ ꯑꯗꯨꯕꯨ ꯑꯩꯗꯤ ꯇꯝꯃꯔꯣꯏ ꯑꯗꯨꯝ ꯊꯣꯛꯈ꯭ꯔꯅꯤ
ꯎꯝ ꯑꯩꯈꯣꯏ ꯃꯇꯝ ꯑꯩꯈꯣꯏꯒꯤ ꯃꯇꯝꯗꯁꯨ ꯂꯥꯛꯈ꯭ꯔꯕꯅꯦ ꯑꯗꯨꯏꯁꯨ ꯑꯣꯞꯁꯟ ꯂꯩꯕ ꯑꯣꯞꯁꯟ ꯄꯤꯕꯀꯣ
ꯎꯝ
ꯆꯍꯤ ꯑꯍꯨꯝꯒꯤ ꯇꯧꯒꯦꯔꯥ ꯆꯍꯤ ꯃꯔꯤꯒꯤ ꯇꯧꯒꯦꯔꯥ ꯍꯥꯏꯅ ꯑꯣꯞꯁꯟ ꯄꯤꯕꯅꯦꯕ ꯈꯣꯏꯅ ꯆꯍꯤ ꯑꯍꯨꯝꯒꯤꯗꯣ ꯂꯧꯍꯧꯕ
ꯀꯤ
ꯍꯟꯗꯛꯇꯤ ꯀꯝꯄꯜꯁ꯭ꯔꯤ ꯑꯣꯏꯔꯝꯅꯤꯗꯀꯣ
ꯑꯥꯏꯠ ꯑ ꯀꯩꯅꯣ ꯆꯨꯁ ꯇꯧꯕꯗꯨꯔꯣ
ꯍꯣꯏ
ꯑꯗꯨꯝ ꯃꯤ ꯑꯌꯥꯝꯕꯗꯤ ꯃꯥꯁꯇꯔ ꯇꯝꯅꯩꯌꯦ ꯇꯝꯅꯤꯡꯕ ꯃꯤꯁꯤꯡꯗꯤ ꯑꯗꯨꯝ ꯇꯝꯃꯦ ꯗ ꯑꯗꯨ ꯇꯝꯅꯤꯡꯗꯗꯤ ꯑꯗꯨꯝ ꯂꯣꯏꯔꯒ ꯑꯗꯨꯝ ꯁꯥꯔꯇꯤꯐꯤꯀꯦꯠ ꯐꯪꯉ ꯑꯗꯨꯝ ꯇꯣꯛꯑꯦ
ꯎꯝ
ꯅꯠꯇꯦ ꯑꯩꯅ ꯍꯥꯏꯗꯤ ꯒ꯭ꯔꯦꯖꯨꯁꯟ ꯇꯤꯟꯒꯤ ꯆꯍꯤ ꯃꯔꯤꯗꯣ ꯑꯗꯨꯗꯤ ꯑꯣꯞꯁ꯭ꯅꯦꯜ ꯑꯣꯏꯕ ꯅꯠꯇ꯭ꯔꯕ꯭ꯔꯣ ꯀꯝꯄꯜꯁ꯭ꯔꯤ ꯅꯠꯇ꯭ꯔꯣ
ꯑꯥꯎ ꯀꯝꯄꯜꯁ꯭ꯔꯤꯅꯦ ꯑꯧ ꯃꯥꯅꯦ
ꯑꯣ ꯆꯍꯤ ꯃꯔꯤ ꯑꯁ ꯆꯍꯤ ꯃꯔꯤ ꯑꯗꯨꯝ ꯅꯣꯏ ꯇꯝꯃꯛꯄꯅꯤ ꯅꯣꯏꯗꯤ ꯈꯪꯉꯔꯣꯏ ꯗꯗꯣꯏꯁꯨ ꯆꯍꯤ ꯃꯔꯤ ꯇꯝꯊꯣꯏꯗꯣꯏꯁꯨ ꯌꯥꯝꯗꯤ ꯌꯥꯝ ꯃꯥ
ꯎꯝ
ꯑꯗꯨꯏꯁꯨ ꯀꯣꯂꯦꯖ ꯆꯠꯄꯁꯨ ꯈꯪꯍꯧꯗꯕꯅꯦ ꯆꯍꯤꯁꯦ ꯍꯣꯏ ꯐ꯭ꯔꯁ ꯁꯦꯃꯤꯁꯇꯔꯗ ꯂꯥꯛꯄꯒ ꯁꯦꯃꯦꯁꯇꯔ ꯂꯣꯏ ꯍꯧꯈꯤꯕꯗꯨ ꯑꯁ ꯌꯥꯝꯅ ꯅꯧꯅ ꯅꯧꯅ ꯂꯣꯏꯕꯒꯨꯝꯕ ꯆꯞ ꯃꯥꯟꯅꯕꯅꯦ
ꯑꯁ ꯑꯍꯥꯟꯕ ꯂꯥꯛꯄꯗꯤ ꯍꯟꯅꯤꯡꯕꯅꯦ ꯌꯨꯝꯗ
ꯑꯣ ꯑꯌꯥꯝ ꯃꯌꯥꯡ ꯑꯣꯏꯕ꯭ꯔꯥ
ꯍꯥꯥ
ꯑꯌꯥꯝꯕꯅ ꯃꯌꯥꯡ ꯑꯣꯏꯕ꯭ꯔꯣ
ꯑ ꯃꯥꯏ ꯇꯧꯋꯦ
ꯈꯣꯏ ꯅꯣꯔꯠ ꯏꯁ ꯃꯤ ꯌꯥꯝꯗꯕ꯭ꯔꯣ
ꯍ ꯍꯟꯗꯛꯕꯨꯗꯤ ꯈꯔꯗꯤ ꯌꯥꯝꯗꯤ ꯌꯥꯝꯃꯛꯑꯦ ꯈꯣꯏꯅ ꯆꯪꯉꯛꯄ ꯃꯇꯝꯗꯗꯤ ꯑꯈꯣꯏꯒꯤ ꯁꯤꯅꯤꯌꯔ ꯅꯨꯄꯤꯁꯤꯡꯗꯤ ꯃꯤ ꯑ ꯀꯨꯟ ꯁꯨꯗꯤ ꯁꯨꯗꯔꯤ ꯁꯨꯔꯝꯅꯤ ꯑꯗꯨꯒ ꯑꯈꯣꯏꯅ ꯑꯃꯨꯛꯀ ꯍꯦꯟꯅ ꯑꯃꯨꯛ ꯌꯥꯝꯕ
ꯎꯝ ꯑꯗꯨꯝ ꯅꯨꯡꯉꯥꯏ ꯅꯨꯡꯉꯥꯏꯕ꯭ꯔꯥ ꯁ꯭ꯀꯨꯜꯗꯗꯤ ꯑꯥ ꯁ꯭ꯀꯨꯜ ꯍꯥꯏ ꯀꯣꯂꯦꯖꯇꯗꯤ
ꯑꯁ ꯅꯨꯡꯉꯥꯢꯇꯦꯗ ꯕꯣꯔꯤꯡ ꯌꯥꯝ ꯆꯨꯕꯅꯤ ꯀꯣꯂꯦꯖꯁꯦ
ꯃꯌꯥꯡꯁꯤꯡꯗꯣ ꯑꯗꯨꯝ ꯍꯥꯏꯗꯤ ꯄꯨꯟꯕ ꯅꯨꯡꯉꯥꯏꯕ꯭ꯔꯥ
ꯍꯣꯏ ꯑꯗꯨꯝ ꯄꯨꯟꯕꯨꯗꯤ ꯄꯨꯜꯂꯦ ꯑꯗꯣ ꯑꯗꯨꯝ ꯌꯥꯝꯃꯅꯗꯤ ꯀ꯭ꯂꯣꯁ ꯑꯣꯏꯅ ꯄꯨꯟꯗꯦ
ꯃꯣꯏꯗꯤ ꯌꯥꯗꯕꯅꯦ ꯃꯌꯥꯡꯁꯤꯡꯁꯦ
ꯑꯗꯨꯅꯦ ꯄꯨꯡ ꯐꯠꯇꯕ ꯃꯌꯥꯝ ꯌꯥꯎꯋꯦꯕ
ꯍꯣꯏ ꯐꯕ ꯈꯣꯏꯗꯤ ꯌꯥꯝꯅ ꯐꯔꯒ ꯍꯥꯏ ꯅꯨꯡꯉꯥꯏꯕꯅꯦ ꯑꯗꯨꯏꯁꯨ ꯈꯣꯏꯕꯨ ꯍꯥꯏꯊꯤꯕ ꯌꯦꯡꯊꯤꯕ ꯈꯣꯏꯗꯤꯀꯣ ꯐꯖꯅ ꯋꯥꯕꯅꯦꯍꯦ ꯃꯌꯥꯡꯁꯤꯡꯁꯦ
ꯃꯤꯗ ꯃꯨꯟꯅ ꯌꯦꯡꯕꯗꯣ ꯑꯗꯨꯗ ꯃꯣꯏꯒꯤ ꯍꯦꯕꯤꯠꯇꯨꯅꯦ ꯑꯗꯨ
ꯍꯣꯏ ꯍꯣꯏ ꯃꯤꯗ ꯃꯨꯟꯅ ꯃꯨꯟꯅ ꯃꯨꯟꯅ ꯌꯦꯡꯕꯗꯣ ꯑꯗꯨꯅꯦ ꯃꯣꯏꯅ ꯈ꯭ꯋꯥꯏꯗꯒꯤ ꯄꯥꯝꯖꯕꯁꯦ ꯅꯣꯏꯗꯤ ꯏꯃꯨꯡꯗ ꯃꯤ ꯀ꯭ꯌꯥ ꯂꯩꯒꯦ
ꯑꯈꯣꯏ ꯏꯃꯨꯡ ꯑꯈꯣꯏ ꯕꯥꯅꯤꯅꯦ ꯑꯈꯣꯏ ꯕꯥꯒ ꯑꯈꯣꯏ ꯃꯥꯅꯦ ꯑꯗꯨꯒ ꯑꯩꯅ ꯈ꯭ꯋꯥꯏ ꯑꯍꯟ ꯑꯣꯏꯕ ꯑꯗꯨꯅ ꯑ ꯑꯩꯒꯤ ꯏꯅꯥꯎꯄꯥ ꯑꯅꯤ ꯅꯪꯗꯤ
ꯈꯣꯏ ꯈꯣꯏꯁꯨ ꯃꯤ ꯑꯍꯨꯝ ꯈꯛꯇꯅꯦ ꯏꯆꯦ ꯑꯃ ꯂꯩ ꯑꯗꯨꯒ ꯑꯩ ꯃꯈꯥꯗ ꯑꯃꯛꯀꯣ
ꯎꯝ
ꯑꯩꯒꯤ ꯃꯈꯥꯗ ꯑꯃ ꯂꯩ ꯏꯅꯥꯎꯅꯨꯄꯥ ꯑꯃ
ꯑꯣ
ꯑꯗꯨꯝ ꯃꯣꯏꯗꯤ ꯏꯅꯥꯎ ꯅꯨꯄꯥꯗꯤ ꯌꯨꯝꯗ ꯂꯩꯌꯦ ꯑꯗꯨ ꯏꯆꯦꯒ ꯏꯕꯥꯏꯅꯤꯅ ꯃꯄꯥꯟꯗ ꯂꯩꯕ
ꯑꯣ ꯏꯅꯥꯎꯄꯥꯅꯤꯗꯤ ꯀꯩꯅꯣ ꯑꯃꯅ ꯑꯃꯅ ꯀꯩꯅꯣ ꯍꯟꯗꯛ ꯏꯟꯖꯤꯅ꯭ꯌꯥꯔꯤꯡꯒꯤ ꯀꯩꯅꯣ ꯀꯣꯔꯁꯇ ꯇꯝꯒꯦꯅ ꯍꯥꯏ ꯗꯨꯒ ꯑꯃꯗꯤ ꯀ꯭ꯂꯥꯁ ꯁꯚꯦꯟꯗ ꯑꯗꯨꯝ ꯁ꯭ꯀꯨꯜ ꯀꯥꯔꯤ
ꯎꯝ ꯑꯣ ꯃꯣꯏꯗꯤ ꯑꯗꯥ ꯌꯨꯝꯗ ꯂꯩꯕꯀꯣ
ꯎꯝ
ꯑꯣ
ꯍꯨꯝ
ꯖꯤꯛꯇꯤ ꯀꯩꯗꯧꯔꯤꯅꯣ ꯅꯣꯏꯗꯤ ꯗꯨꯝ ꯐ꯭ꯔꯤ ꯇꯥꯏꯝꯔ
ꯐ꯭ꯔꯤ ꯇꯥꯢꯝꯅꯦ ꯎꯝ ꯐꯣꯟ ꯌꯦꯡꯕꯒ ꯑꯗꯨꯗꯨꯒ ꯆꯥꯛ ꯆꯥꯔꯅꯤ ꯆꯥꯛ ꯆꯥ ꯃꯇꯨꯡꯗ ꯑꯗꯨꯝ
ꯎꯝ
ꯌꯦꯡꯉ ꯂꯩꯔꯝ
ꯅꯣꯏ ꯑꯦꯛꯖꯥꯝꯁꯦ ꯑꯥꯐꯇꯔ ꯁꯤꯛꯁ ꯑꯥꯐꯇꯔ ꯑꯦꯚ꯭ꯔꯤ ꯁꯤꯛꯁ ꯃꯟꯁ ꯅꯠꯇ꯭ꯔꯣ
ꯑꯥ
ꯑꯗꯨ ꯑꯥ ꯀꯩꯅꯣ ꯁꯞꯖꯦꯛ ꯀ꯭ꯌꯥ ꯑꯣꯏꯕ ꯅꯣꯏꯅ
ꯑꯈꯣꯏ ꯀꯩꯅꯣ ꯁꯦꯃꯤꯁꯇꯔꯒꯤ ꯃꯇꯨꯡ ꯏꯟꯅ ꯇꯧꯋꯦꯗ ꯑ ꯃ꯭ꯔ ꯃ꯭ꯔꯛꯇ ꯃꯔꯤ ꯌꯥꯎ ꯃꯉꯥ ꯑꯗꯨꯒ ꯇꯔꯨꯛꯁꯨ ꯑꯗꯨꯝ ꯌꯥꯝ ꯌꯥꯎꯋꯦ꯫
ꯑꯗꯨ ꯑꯈꯣꯏ ꯑꯩꯈꯣꯏ ꯁꯦꯃꯤꯁꯇꯔ ꯃꯉꯥ ꯁꯨꯕꯗꯗꯤ ꯑꯈꯣꯏꯁꯨ ꯑꯣꯅꯔꯁ ꯑꯣꯅꯔꯁꯇꯣ ꯑꯅꯤ ꯄꯥꯏꯈꯠꯂꯛꯑꯦꯕ꯫ ꯑꯣ ꯑꯣꯅꯔꯁ ꯑꯅꯤ ꯂꯩꯔꯦ꯫ ꯑꯗꯨꯒ ꯃꯥꯏꯅꯔ ꯑ ꯀꯩꯅꯣ ꯃꯥꯏꯅꯔ ꯁꯕꯖꯦꯛ ꯑꯃ ꯂꯩꯔꯦ ꯑꯗꯨ ꯃꯇꯨꯡꯗ ꯑ ꯂꯩꯔꯤꯕꯅꯦ ꯌꯥꯝꯅ ꯑꯗꯨ ꯑꯣꯅꯔꯁꯇꯤ ꯑꯅꯤ ꯄꯥꯏꯈꯠꯂꯛꯑꯦꯕ ꯍꯥꯏꯗꯤ ꯐꯤꯞ ꯁꯦꯃꯤꯁꯇꯔ ꯌꯧꯔꯀꯥꯟꯗ ꯀꯣ꯫
ꯁꯤꯃꯤꯁꯇꯔ ꯋꯥꯡ ꯋꯥꯡꯉꯒ ꯀꯩꯅꯣ ꯁꯞꯖꯦꯛꯁꯨ ꯌꯥꯝ ꯌꯥꯝ ꯌꯥꯝꯈꯠꯂꯛꯏ꯫
ꯍꯣꯏ
ꯁꯦꯃꯤꯁꯇꯔ ꯅꯣꯏꯁꯦ ꯍꯥꯏꯗꯤ ꯑ ꯑꯌꯥꯝꯕꯅ ꯃꯌꯥꯡꯂꯥ ꯇꯤꯆꯔ ꯈꯣꯏꯁꯨ ꯂꯦꯛꯆꯔ ꯈꯣꯏꯗꯣ꯫
ꯢꯁ ꯍꯥꯏꯔꯣꯢ ꯃꯌꯥꯡ ꯉꯥꯛꯇꯅꯦ ꯒ꯭ꯌꯥꯟ ꯇꯥꯄ ꯅꯠꯇꯦ ꯃꯣꯏꯅ꯫
ꯍꯦ ꯍꯦ ꯍꯦ ꯍꯦ
ꯌꯥ ꯀꯥꯔꯒ ꯑꯍꯥꯟꯕ ꯂꯥꯛꯕꯗ ꯄꯨꯔꯥ ꯄꯨꯡꯉꯥꯎ ꯉꯥꯎꯕꯅꯦꯍꯦ꯫
ꯅꯣꯏꯒꯤ ꯀ꯭ꯂꯥꯁ ꯇꯥꯏꯃꯤꯡꯗꯤ ꯄꯨꯡ ꯀꯇꯌꯥꯗ ꯑꯣꯏꯕꯥ꯫
ꯈꯣꯏ ꯄꯨꯡ ꯅꯥꯏꯟ ꯑꯗꯨꯋꯥꯏꯗ ꯍꯧꯋꯦ ꯑꯗꯨꯒ ꯂꯣꯏꯕꯗ ꯄꯨꯡ ꯃꯔꯤꯗ ꯂꯣꯏꯕ꯫
ꯑꯣ ꯑꯗꯣꯢꯗꯤ ꯑꯦꯚ꯭ꯔꯤ ꯑ ꯑꯦꯚ꯭ꯔꯤ ꯁꯞꯖꯦꯛꯇ ꯄꯨꯡ ꯀ꯭ꯌꯥ ꯂꯧꯕ?
ꯑꯣ ꯄꯨꯡ ꯑꯃꯃꯝ ꯂꯧꯋꯤ꯫
ꯑꯣ ꯄꯨꯡ ꯑꯃꯃꯝ ꯍꯣꯏ ꯑꯗꯨꯑꯣꯏꯗꯤ ꯆꯞ ꯃꯥꯟꯅꯩ ꯑꯩꯈꯣꯏꯁꯨ ꯄꯨꯡ ꯑꯃꯃꯝ꯫ ꯂꯧꯕꯗꯣ꯫ ꯎꯝ ꯋꯥꯕꯅꯦꯍꯦ ꯃꯔꯛ ꯃꯔꯛꯇꯗꯤ ꯍꯥꯏꯗꯤ꯫ ꯃꯔꯛ ꯃꯔꯛꯇꯗꯤ ꯇꯨꯝꯅꯤꯡꯕ ꯅꯨꯃꯤꯠꯁꯨ ꯂꯩꯅ ꯑꯗꯨ ꯃꯇꯝꯗ ꯑꯁ ꯋꯥꯗꯤ ꯋꯥꯕꯅꯦ꯫
ꯎꯝ
ꯌꯥꯝꯅ ꯁꯇ꯭ꯔꯤꯛꯇꯤ ꯑꯣꯏꯔꯝꯃꯣꯏꯗ ꯅꯣꯏꯒꯤ ꯀꯣꯂꯦꯖꯇꯤ꯫
ꯈꯪꯗꯦ ꯑꯣꯏ ꯑꯣꯏꯖꯨ ꯑꯣꯏ ꯑꯣꯏꯁꯨ ꯑꯣꯏꯕꯒꯨꯝ ꯑꯣꯏꯁꯨ ꯑꯣꯏꯗꯕꯒꯨꯝ ꯒ꯭ꯌꯥꯟ ꯇꯥꯕ ꯅꯠꯇꯦ ꯁꯤ ꯀꯣꯂꯦꯖ ꯃꯊꯣꯡ ꯃꯔꯥꯡ ꯈꯪꯗꯦ ꯁꯤ ꯀꯣꯂꯦꯖ꯫
ꯎꯝ ꯀꯣꯂꯦꯖ ꯍꯥꯏꯗꯤ ꯀꯣꯂꯦꯖꯁꯤꯡꯗꯤ ꯑꯌꯥꯝꯕ ꯎꯝ ꯀꯩꯅꯣ ꯁꯇ꯭ꯔꯤꯛ ꯑꯣꯏꯗ꯭ꯔꯁꯨ ꯑꯦꯇꯦꯟꯗꯦꯟꯁꯀꯨꯝꯕꯗ ꯀꯩ ꯀꯩꯒꯨꯝꯕꯗꯤ ꯁꯇ꯭ꯔꯤꯛ ꯑꯣꯏꯔꯛꯄꯅꯦꯕꯀꯣ꯫ ꯑꯗꯨꯗꯤ ꯍꯣꯏ ꯀꯣꯂꯦꯖ ꯂꯣꯏꯅꯃꯛ ꯁꯨꯃꯥꯏꯟ ꯇꯧꯕꯅꯦ ꯑꯗꯨꯏꯁꯨ꯫ ꯑꯩꯅ ꯇꯝꯃꯛꯄ ꯀꯣꯂꯦꯖꯇꯨꯗꯤ ꯑꯈꯣꯏꯗꯤ ꯍꯥꯏ ꯁ꯭ꯀꯨꯜ ꯍꯥꯌꯔ ꯁꯦꯀꯦꯟꯗꯔꯤ ꯀꯥꯕꯒ ꯆꯞ ꯃꯥꯟꯅꯅ ꯇ꯭ꯔꯤꯠ ꯇꯧꯔꯛ ꯄꯅꯦ ꯅꯣꯠꯁ ꯅꯣꯠꯁ ꯑꯣꯏꯔꯣ ꯀꯝꯄꯜꯁꯔꯤ ꯑꯣꯏꯅꯤ꯫ ꯑꯦꯁꯥꯏꯟꯃꯦꯟ ꯑꯣꯏꯔꯣ ꯃꯥꯒꯤ ꯂꯥꯁ ꯗꯦꯠ ꯂꯩꯕꯅꯤ ꯗꯦꯠ꯫ ꯁꯃꯤꯠ ꯇꯧꯒꯅꯤ ꯅꯣꯠꯁꯨ ꯂꯣꯏ ꯀꯝꯄꯜꯁ꯭ꯔꯤ ꯑꯣꯏꯕꯅꯦ ꯑꯦꯕ꯭ꯔꯤ ꯌꯨꯅꯤꯠ ꯇꯦꯁ ꯀꯣ꯫
ꯑ ꯇꯧꯋꯦ꯫
ꯅꯣꯠꯁꯦ ꯀꯝꯄꯜꯁ꯭ꯔꯤ ꯑꯣꯏꯕ ꯑꯗꯨ ꯁꯤꯒꯅꯦꯆꯔ ꯇꯤꯆꯔꯒꯤ ꯁꯤꯒꯅꯦꯆꯔ ꯂꯧꯕ ꯇꯨꯡꯗ ꯑꯗꯨ ꯃꯇꯨꯡꯗ ꯌꯨꯅꯤꯠ ꯇꯦꯁꯁꯨ ꯏꯕꯅꯦꯕ ꯑꯩꯈꯣꯏ ꯐꯥꯔꯁ ꯑ ꯏꯟꯇꯔꯅꯦꯜ ꯁꯤꯛ ꯀꯦꯟ ꯏꯟꯇꯔꯅꯦꯜ ꯂꯩꯕꯅꯦꯕ
ꯑ
ꯍꯥꯏꯗꯤ ꯑ ꯁꯤꯛ
ꯎꯝ ꯎꯝ ꯍꯥꯏꯗꯤ ꯐꯥꯔꯁ ꯁꯦꯃꯤꯁꯇꯔ ꯑꯦꯛꯖꯥꯝ ꯍꯧꯗ꯭ꯔꯤꯀꯥꯟꯗ ꯑꯗꯨ ꯃꯅꯨꯡꯗ ꯐꯥꯔꯁ ꯌꯨꯅꯤꯠ ꯇꯦꯁ ꯁꯦꯀꯦꯟ ꯌꯨꯅꯤꯠ ꯇꯦꯁ ꯂꯩꯕꯀꯣ ꯑꯗꯨꯗ ꯑꯗꯨꯗ ꯐꯥꯎ ꯅꯣꯠꯁꯁꯨ ꯅꯣꯠꯁꯇꯣ ꯀꯝꯄꯜꯁ꯭ꯔꯤ ꯇꯧꯕꯅꯦ ꯋꯥꯈ꯭ꯔꯖꯥꯠꯅꯤ ꯈꯣꯏꯅ ꯇꯝꯃꯛꯄꯗꯣ ꯑꯁ
ꯏꯁꯥꯏꯃꯦꯟ ꯀ ꯏꯕ ꯀꯥꯟꯗ ꯇꯨꯝꯗꯕꯤꯗ ꯏꯒꯗ꯭ꯔ
ꯍꯣꯏ ꯑꯩꯁ ꯑꯦꯁꯥꯏꯟꯃꯦꯟꯒꯁꯦ ꯌꯥꯝ ꯋꯥꯈ꯭ꯔꯖꯥꯠꯅꯤ ꯑꯩꯈꯣꯏꯅ ꯇꯧꯔꯛꯄꯁꯦ
ꯅꯣꯏꯗꯤ ꯅꯣꯡ ꯆꯨꯗꯕ꯭ꯔꯥ ꯍꯧꯖꯤꯛ
ꯍꯧꯖꯤꯛꯇꯤ ꯆꯨꯗꯦ ꯍꯣꯏ ꯀ꯭ꯂꯥꯎꯗꯤ ꯀ꯭ꯂꯥꯎꯗꯤ ꯑꯣꯏꯌꯦ ꯅꯣꯡ ꯃꯪꯉꯦ
ꯎꯝ
ꯅꯣꯏꯔꯣꯝꯗꯤ
ꯈꯪꯗꯦ ꯍꯧꯖꯤꯛ ꯈꯤꯇꯪ ꯈꯤꯇꯪꯗꯤ ꯑ ꯀꯩꯅꯣ ꯇꯧꯔꯛꯑꯦ ꯌꯥꯝꯗꯤ ꯇꯥꯔꯛꯇ꯭ꯔꯤ
ꯑꯣ
ꯑꯈꯣꯏ ꯁꯤꯗ ꯂꯥꯛꯄꯗ ꯑꯁ ꯔꯤꯒ꯭ꯔꯦꯠ ꯌꯥꯝ ꯆꯥꯖꯥꯅꯦ ꯂꯥꯛ ꯂꯥꯛꯈ꯭ꯔꯕꯅꯤꯅ ꯀꯔꯤ ꯎꯄꯥꯏ ꯂꯩ
ꯍꯣꯏ ꯃꯄꯥꯟ ꯂꯝ ꯆꯠꯄꯁꯨ ꯑꯈꯣꯏꯅ ꯍꯥꯏꯗꯤ ꯑꯈꯣꯏꯒꯤ ꯑꯦꯛꯁꯄꯦꯛꯇꯦꯁꯟ ꯃꯇꯨꯡ ꯏꯟꯅ ꯆꯠꯇ꯭ꯔꯗꯤꯀꯣ
ꯎꯝ
ꯋꯥꯗꯤ ꯋꯥꯕꯅꯦꯍꯦ ꯑꯈꯣꯏꯅ ꯈꯟꯕꯗꯤ ꯈꯣꯏꯅ ꯈꯟꯕꯗꯤ ꯃꯄꯥꯟꯗ ꯂꯩꯔꯤꯁꯦ ꯑꯁ ꯅꯨꯡꯉꯥꯏꯗꯧ ꯃꯥꯜꯂꯦ ꯍꯥꯏꯅ ꯂꯩ ꯃꯄꯥꯟꯗ ꯍꯥꯏꯕꯨ ꯑꯇꯣꯞꯄ ꯂꯝꯗ ꯏꯟꯗꯤꯌꯥ ꯏꯟꯗꯤꯌꯥ ꯍꯦꯜꯂꯒ ꯆꯠꯂꯗꯤ ꯐꯩ ꯏꯟꯗꯤꯌꯥ ꯃꯅꯨꯡꯗꯗꯤ ꯑꯁ ꯅꯨꯡꯉꯥꯏꯕ ꯃꯐꯝ ꯂꯩꯇꯕꯅꯦꯍꯦ
ꯑꯗꯨꯅꯦ ꯑꯩꯁꯨ ꯌꯨꯝꯗ ꯂꯩꯔꯤꯀꯥꯟꯗꯗꯤ ꯑꯥꯎꯁꯥꯏꯠ ꯌꯥꯝ ꯆꯠꯅꯤꯡꯉꯝꯃꯦ ꯑꯗꯨꯒ ꯃꯄꯥꯟꯗ ꯊꯣꯛꯎꯔꯒ ꯑꯃꯨꯛꯀ ꯌꯨꯝ ꯑꯃꯨꯛ ꯅꯤꯡꯁꯤꯡ ꯑꯃꯨꯛꯇ ꯂꯩꯈꯤꯕꯅ ꯐꯩꯌꯦꯅ ꯈꯠꯂꯦ
ꯎꯝ
ꯑꯣꯏ ꯁꯤꯗ ꯂꯥꯛꯑꯗꯤ ꯏꯔꯥꯡ ꯌꯥꯝ ꯊꯣꯛꯑꯦꯗ
ꯀꯦ ꯍꯥꯏꯕ
ꯏꯔꯥꯡ ꯌꯥꯝ ꯊꯣꯛꯑꯦꯕ ꯁꯤꯗ ꯂꯥꯛꯄ
ꯍꯣꯏ
ꯊꯣꯛꯑꯦ ꯎꯝ ꯀꯔꯤ ꯀꯔꯥ ꯑꯈꯣꯏ ꯅꯣꯔꯠ ꯏꯁ ꯃꯤꯒ ꯀꯩꯅꯣ ꯃꯌꯥꯡꯈꯣꯏꯒ ꯃꯌꯥꯝꯁꯨ ꯈꯟꯅꯔꯛꯑꯦꯕ ꯑꯗꯨꯒꯤ ꯑꯁ ꯖꯥꯠ ꯖꯥꯠ ꯇꯧꯋꯦꯗ
ꯍꯣꯏ ꯑꯁ ꯃꯄꯥꯟ ꯂꯩꯕꯁꯦ ꯃꯣꯏ ꯍꯥꯏ ꯑ ꯀꯩꯅꯣ ꯃꯌꯥꯡꯁꯤꯡꯁꯦ ꯂꯩꯕꯅꯦꯕꯀꯣ ꯂꯣꯏꯅꯃꯛꯇꯤ ꯅꯠ ꯇꯦ ꯑꯗꯨꯏꯁꯨ ꯑꯩꯈꯣꯏꯕꯨ ꯑꯩꯈꯣꯏꯒꯤ ꯁꯛ ꯎꯔꯦꯅꯦ ꯁꯛ ꯎꯔꯦ